ꯑꯥ
ꯀꯩꯗꯧꯋꯤꯅꯣ
ꯀꯦꯝ ꯇꯧꯗꯤꯌꯦ ꯅꯪꯒꯤ ꯈꯣꯟ ꯌꯥꯝ ꯇꯞꯄꯦ ꯐꯖꯅ ꯇꯥꯗꯤꯌꯦ
ꯗꯤꯌꯦ ꯍꯧꯖꯤꯛꯇꯤ
ꯑꯥ ꯑꯃꯨꯛꯀ ꯍꯥꯏꯔꯛꯑꯣ
ꯇꯥꯗ꯭ꯔꯣ
ꯑꯣ ꯇꯥꯔꯦ ꯇꯥꯏꯌꯦ
ꯑꯣ ꯑꯩꯖꯨ ꯀꯩꯏꯝꯇ ꯇꯧꯗꯦ ꯑꯗꯨꯝ ꯐꯝꯃꯦ
ꯑꯣ ꯌꯥꯝ ꯍꯧꯅꯕꯨꯗꯤ ꯇꯥꯗꯦ ꯗꯨꯝ
ꯀꯩꯒꯤꯅꯣꯅꯦ ꯅꯦꯠꯋꯥꯛꯗꯤ ꯌꯥꯝ ꯐꯠꯇ
ꯀꯩꯅꯣ ꯑꯦꯌꯔꯄꯤꯁꯀꯨꯝꯕ ꯍꯥꯞꯄ꯭ꯔꯣ
ꯑꯥ ꯍꯥꯞꯇꯤꯌꯦ
ꯑꯣ ꯀꯩꯏꯝ ꯍꯥꯞꯇꯦ ꯀꯣ
ꯑꯥ
ꯎꯝ
ꯅꯦꯠꯋꯥꯛꯅꯔ ꯀꯩꯒꯤꯅꯣꯅꯦ
ꯑꯥ ꯅꯦꯠꯋꯥꯛꯅꯕꯨꯗꯤ ꯑꯣꯏꯔꯝꯃꯣꯏꯌꯦ ꯑꯥ ꯋꯥꯗꯣ ꯐꯖꯅꯗꯤ ꯁꯦꯡꯅꯗꯤ ꯇꯥꯏꯌꯦꯕꯀꯣ
ꯑꯥ
ꯁꯦꯡꯅꯗꯤ ꯇꯥꯏ ꯑꯗꯨ ꯑꯣꯏꯔꯁꯨ ꯑꯥ ꯐꯣꯟꯗꯣ ꯑꯥ ꯂꯥꯞꯅ ꯊꯝꯕ ꯇꯥꯏꯞꯇꯀꯣ ꯇꯧꯋꯦꯕ
ꯑꯩꯒꯤ ꯁ꯭ꯄꯤꯀꯔ ꯉꯥꯎꯒꯔꯣ ꯃꯜꯂꯦ ꯑꯗꯨꯗꯤ
ꯀꯦꯗꯧꯔꯤꯒꯦ ꯍꯪꯉꯕꯣ ꯀꯥꯎꯒ꯭ꯔꯦ
ꯌꯥꯏꯗ ꯑꯅꯤꯔꯥ ꯍꯪꯉꯁꯨ ꯑꯗꯨꯅ ꯐꯕꯅꯦ
ꯎꯝ ꯑꯅꯤꯔꯛ ꯈꯨꯝꯃꯗꯤ
ꯑ ꯑꯗꯨꯝ ꯈꯨꯝꯅꯤꯗ ꯍꯪꯉꯛꯄ ꯈꯨꯗꯤꯡ ꯈꯨꯝꯕꯤꯅꯦ
ꯅꯪꯅꯖꯨ ꯍꯪꯉꯛꯑꯣ
ꯑꯥ ꯌꯨꯝꯗ ꯑꯗꯨꯝ ꯂꯩꯕ꯭ꯔꯣ ꯌꯨꯝꯗ
ꯍꯣꯏ ꯍꯟꯗꯛꯇꯤ ꯌꯨꯝꯗ ꯑꯗꯨꯝ ꯂꯩ
ꯑꯣ ꯅꯨꯡꯁꯥ ꯇꯝꯃꯟꯕꯤꯒꯦꯀꯣ ꯃꯄꯥꯟ ꯊꯣꯛꯄꯁꯨ ꯌꯥꯗ꯭ꯔꯦꯅꯦ ꯅꯨꯡꯁꯥꯗꯣ ꯀꯟ ꯑꯥ
ꯑꯣ ꯁ꯭ꯋꯥꯏꯗꯗꯤ ꯅꯨꯡꯁꯥꯗꯤ ꯊꯣꯛ ꯅꯨꯡꯁꯥꯁꯨ ꯊꯣꯛꯇꯦ ꯅꯣꯡ ꯃꯪꯉꯥ ꯂꯩꯌꯦ
ꯑꯣ ꯅꯨꯡꯉꯥꯏꯅꯦ ꯑꯗꯨꯗꯤ ꯁꯥꯔꯝꯃꯣꯏ
ꯑꯩꯈꯣꯏ ꯑꯌꯨꯛꯅ ꯆꯨꯕ ꯅꯨꯡꯊꯤꯅ ꯀꯟꯕ ꯅꯨꯡꯁꯥ
ꯎꯝ ꯅꯨꯡꯁꯥ ꯊꯣꯛꯂꯛꯈꯤꯗ꯭ꯔꯦ ꯉꯔꯥꯡꯁꯨ ꯉꯔꯥꯡꯁꯨ ꯊꯣꯛꯇꯦ
ꯑꯣ ꯇꯨꯝꯃꫭ ꯑꯗꯨꯗꯤ ꯅꯨꯡꯊꯤꯜꯗ ꯇꯨꯝꯕꯗꫭ ꯅꯉꯥꯏꯕꯅꯦ ꯑꯩꯈꯣꯏꯗꯤ ꯁꯥꯃꯟꯕꯒꯤ ꯇꯨꯝꯕ ꯌꯥꯗꯦ ꯑꯩꯈꯣꯏꯁꯨ ꯀꯩꯒꯤꯅꯣ ꯅꯣꯏ ꯅꯣꯏ ꯊꯣꯛꯀꯅꯤꯅ ꯄꯥꯈꯠꯄ꯭ꯔꯥ
ꯅꯠꯇꯦ ꯅꯣꯏ ꯊꯣꯛꯄ ꯅꯣꯏꯗꯤ ꯍꯦꯟꯅ ꯐꯔꯦ ꯀꯩꯅꯣ ꯑꯩꯗꯤ ꯌꯥꯝ ꯀꯪꯉꯦ ꯅꯨꯡꯁꯤꯠ ꯀꯜꯂꯗꯤ ꯄꯥꯏꯗꫭꯔꯦ ꯅꯨꯡꯁꯤꯠꯅ ꯄꯨꯔꯅꯤ
ꯏꯕꯥꯅꯤ ꯈꯦꯠꯅꯗ꯭ꯔꯦ ꯑꯗꯨꯗꯤ
ꯑꯣ ꯊꯤꯕꯣꯡ ꯂꯥꯎꯔꯁꯨ ꯆꯥꯛ ꯌꯥꯝ ꯆꯥꯔꯁꯨ ꯅꯣꯏ ꯈꯜꯂꯛꯇ꯭ꯔꯦ
ꯆꯨꯝꯃꯦ ꯑꯩꯁꯨꯅꯦ ꯅꯣꯏꯅꯤꯡꯉꯦ ꯑꯗꯨꯕꯨ ꯅꯣꯏꯊꯣꯛꯄ ꯌꯥꯗꯕ
ꯅꯣꯏ ꯊꯣꯛꯄ ꯌꯥꯗꯦꯕ ꯆꯥꯏꯌꯦꯕ ꯆꯥꯗꯕꯗꯤ ꯅꯠꯇꯦꯕ
ꯆꯥꯕꯗꯤ ꯃꯤ ꯍꯦꯟꯅ ꯆꯥꯕꯅꯦ ꯅꯣꯏꯕ ꯃꯤ ꯍꯦꯟꯅ ꯆꯥꯏꯌꯦꯕꯀꯣ ꯀꯪꯕ ꯃꯤꯅ ꯍꯦꯟꯅ ꯆꯥꯕꯅꯦ
ꯆꯥꯏ ꯆꯥꯏ ꯍꯣꯏ
ꯎꯝ ꯀꯩ ꯏꯟꯁꯡ ꯆꯥꯔꯛꯀꯦ ꯌꯥꯏꯌꯦ ꯏꯕꯥꯅꯤꯁꯨ ꯑꯩꯈꯣꯏ ꯑꯂꯨꯗꯥꯜ ꯆꯥꯏ
ꯕꯦꯁ ꯐ꯭ꯔꯦꯟ ꯑꯣꯏꯕ ꯌꯥꯏ
ꯑꯥ ꯑꯁꯤ ꯌꯥꯏ
ꯑꯩꯈꯣꯏꯅ ꯑꯥ ꯍꯥꯏꯔꯛꯑꯣ
ꯏꯕꯥꯅꯤꯁꯦ ꯏꯁꯣꯔꯅ ꯕꯦꯁ ꯐ꯭ꯔꯦꯟ ꯑꯣꯏꯌ ꯑꯣꯏꯅ ꯇꯝꯅꯕ ꯃꯥꯜꯂꯦꯕꯅꯤ
ꯎꯝ ꯑꯣꯏꯔꯝꯒꯅꯤ
ꯑꯥ
ꯑꯩꯈꯣꯏꯗꯤ ꯉꯁꯤꯁꯦ ꯌꯦꯟꯖꯥꯡ ꯎꯝ ꯍꯋꯥꯏ ꯀꯔꯤ ꯕꯤꯟꯁꯇꯣ
ꯑꯥ ꯑꯥ
ꯑꯗꯨꯗ ꯌꯦꯔꯨꯝ ꯀꯥꯡꯉꯧꯒ ꯊꯥꯡꯖꯤꯡ ꯃꯣꯔꯣꯛ ꯃꯦꯠꯄꯒ
ꯑꯥ ꯅꯨꯡꯁꯥꯥ ꯀꯟꯃꯟꯕꯒꯤ ꯃꯄꯥꯟꯁꯨ ꯊꫭꯛꯇ꯭ꯔꯦ ꯕꯣꯔꯤꯡ ꯌꯥꯝ ꯆꯨꯌꯦꯀꯣ
ꯎꯝ ꯕꯣꯔꯤꯡ ꯀꯌꯥ ꯆꯨꯗꯦꯗ ꯑꯩꯗꯤ
ꯀꯩ ꯀꯩ ꯊꯕꯛ ꯇꯧꯕꯅꫭ
ꯑꯩꯗꯤ ꯍꯟꯗꯛ ꯌꯨꯝꯗ ꯂꯩꯌꯦ ꯊꯕꯛ ꯇꯧꯗ꯭ꯔꯦ ꯅꯍꯥꯟ ꯑꯥꯗꯒꯤ ꯌꯨꯝꯗ ꯂꯥꯛꯄ
ꯑꯗꯣ ꯕꯣꯔꯤꯡ ꯆꯨꯗꯦ ꯍꯥꯏꯕꯗꯣ ꯑꯗꯨ ꯀꯔꯤ ꯃꯔꯝꯒꯤꯅꯣ ꯍꯥꯏꯕꯅꯤꯗ
ꯈꯪꯗꯦ ꯕꯣꯔꯤꯡ ꯆꯨꯕ ꯍꯩ ꯇꯦ ꯐꯣꯟꯗ ꯑꯗꯨꯝ ꯂꯨꯞꯄꯦ ꯑꯗꯨꯅ ꯑꯁ ꯕꯣꯔꯤꯡ ꯀꯌꯥ
ꯑꯗꯨꯗ ꯑꯗꯨꯒꯤ ꯅꯤ ꯆꯨꯕꯗꯣ ꯑꯇꯣꯞꯄ ꯇꯧꯐꯝ ꯂꯩꯇꯦꯕ ꯑꯗꯨꯒꯤ ꯐꯣꯟ ꯉꯥꯛꯇ ꯌꯦꯡꯕꯒꯤ
ꯑꯣ ꯅꯨꯡꯉꯥꯏꯗ ꯇꯨꯝꯊꯣꯛꯑꯣ ꯑꯗꯨꯗꯤ ꯕꯣꯔꯤꯡ ꯆꯨꯔꯗꯤ ꯇꯨꯝꯃꯣ
ꯏꯟꯁꯇꯥꯒ꯭ꯔꯥꯝꯒꯤ ꯔꯤꯜꯁꯇꯣ ꯌꯦꯡꯕꯗꯣ ꯂꯣꯏꯅ ꯌꯦꯡꯒꯔꯦ
ꯑꯣ
ꯊꯣꯛꯄ ꯈꯨꯗꯤꯡ ꯑꯥ ꯊꯣꯛꯄ ꯈꯨꯗꯤꯡ ꯑꯗꯨꯝ ꯎꯒ꯭ꯔꯕꯒꯨꯝꯀꯣ ꯑꯅꯧꯕ ꯑꯃ ꯊꯣꯛꯇ꯭ꯔꯦ
ꯑꯣ ꯗ꯭ꯔꯥꯃꯥ ꯌꯦꯡꯕꯗꯨꯗꯤ ꯗ꯭ꯔꯥꯃꯥ ꯅꯨꯡꯉꯥꯏꯕ ꯅꯨꯡꯉꯥꯏ ꯅꯨꯡꯉꯥꯏꯕ ꯃꯌꯥꯝ ꯂꯩꯕꯅꯦ ꯑꯣ ꯀꯔꯝꯕꯅꯣ ꯀꯣꯔꯤꯌꯥꯟ ꯒꯤꯔꯣ ꯅꯠꯇ꯭ꯔꯒꯅ ꯆꯥꯏꯅꯤꯁꯂꯣ
ꯆꯥꯏꯅꯤꯁꯀꯤ ꯌꯦꯡꯉꯦ ꯍꯧꯖꯤꯛꯀꯥꯟ ꯅꯦꯕꯔ ꯑꯦꯟꯗꯤꯡ ꯁꯝꯃꯔꯁ ꯍꯥꯏꯕ꯭ꯔꯥ ꯌꯦꯡꯉꯥꯕ ꯅꯪ ꯑꯥ ꯑꯗꯨ ꯌꯥꯝ ꯐꯖꯩ ꯌꯦꯡꯉꯥꯕ ꯅꯪ
ꯑꯩꯗꯤ ꯆꯥꯏꯅꯤꯁꯀꯤ ꯄꯥꯛ ꯌꯦꯡꯗꯦꯗ ꯌꯦꯡꯒꯦ ꯈꯟꯕꯅꯦ ꯇꯟꯕ ꯑꯩꯅ ꯑꯟ ꯑꯥ ꯑꯌꯥꯝꯕꯅ ꯀꯣꯔꯤꯌꯥꯟꯒꯤ ꯅꯠꯇ꯭ꯔꯒꯅ ꯑꯇꯣꯞꯄ ꯁꯦꯔꯤꯁꯀꯤ ꯌꯦꯡꯕ
ꯑꯥ ꯑꯗꯨꯗꯤ ꯀꯣꯔꯤꯌꯥꯟꯒꯤꯅ ꯇꯤꯁ ꯌꯨ ꯑꯦ ꯂꯦꯁꯟ ꯌꯦꯡꯉꯥꯕ
ꯑꯥ ꯌꯦꯡꯈ꯭ꯔꯦ ꯑꯗꯨꯗꯤ
ꯑꯥ ꯀꯣꯔꯤꯌꯥꯟꯒꯤꯁꯨ ꯑꯅꯧꯕ ꯐꯖꯕ ꯌꯥꯝ ꯊꯣꯛꯑꯦꯗ
ꯀꯣꯔꯤꯌꯥꯟꯒꯤꯁꯦ ꯊꯥꯏꯅꯒꯤ ꯍꯦꯟꯅ ꯌꯦꯡꯕ ꯅꯨꯡꯉꯥꯏꯗ
ꯑꯃ ꯑꯃ ꯁꯥꯖꯦꯁ ꯇꯧꯔꯛꯑꯣ ꯑꯩ ꯌꯦꯡꯒꯦ
ꯌꯦꯡꯉꯝꯒꯅꯤꯗ ꯂꯣꯏꯅ ꯊꯥꯏꯅꯒꯤ ꯌꯦꯡꯕ ꯅꯨꯡꯉꯥꯏꯕ ꯑꯃ ꯂꯩ ꯑꯥ ꯃꯤꯁꯇꯔ ꯀꯨꯏꯟ ꯍꯥꯏꯕꯗꯣ ꯑꯗꯨꯁꯨ ꯅꯣꯛ
ꯃꯤꯁꯇꯔ ꯀꯨꯏꯟ ꯑꯣ ꯑꯣ ꯑꯗꯣ ꯑꯩ ꯌꯦꯡꯗꯤ ꯌꯦꯡꯗꯦ ꯑꯗꯣ ꯃꯤꯅꯁꯨ ꯑꯗꯨꯝ ꯍꯥꯏꯌꯦ ꯅꯨꯡꯉꯥꯏꯌꯦ ꯍꯥꯏꯅ ꯑꯦꯟꯇꯔꯇꯦꯟꯃꯦꯟꯒꯤꯀꯣ ꯍꯥꯏꯗꯤ ꯑꯦꯟꯇꯔꯇꯦꯟꯃꯦꯟ ꯌꯥꯝꯃꯦꯅ ꯍꯥꯏꯌꯦ ꯑꯩꯁꯨ ꯌꯦꯡꯅꯤꯡꯗꯦ ꯅꯍꯥꯟ ꯅꯣꯡꯃ ꯌꯦꯡꯒꯦ ꯇꯧꯔꯒ ꯀꯩꯒꯤꯅꯣ ꯌꯦꯡ
ꯀꯥꯎꯈ꯭ꯔꯦ ꯃꯔꯝꯗꯤ ꯌꯦꯡꯗꯕꯒꯤ ꯃꯔꯝ
ꯑꯩꯗꯤ ꯍꯟꯗꯛ ꯗ꯭ꯔꯥꯃꯥ ꯌꯦꯡꯗꯦꯗ ꯇꯟꯗꯥꯅ
ꯑꯣ
ꯌꯨꯝꯗ ꯂꯩꯕꯅꯤꯅꯀꯣ ꯉꯟꯅ ꯇꯨꯝꯃꯦ ꯉꯟꯅ ꯍꯧꯒꯠꯂꯦ ꯉꯟꯅ ꯆꯥꯔꯦ ꯑꯗꯨꯝ
ꯑꯗꯨꯅ ꯐꯩꯗ ꯍꯛꯆꯥꯡ ꯅꯨꯡꯉꯥꯏꯅꯕꯅꯦ ꯑꯗꯨꯅ ꯍꯛꯆꯥꯡ ꯐꯅꯕ
ꯉꯟꯅ ꯇꯨꯝꯕ ꯍꯥꯏꯕꯁꯦ ꯄꯨꯡ ꯇꯔꯥ ꯃꯈꯥꯏꯅꯦ ꯅꯠꯇ꯭ꯔꯒꯅ ꯇꯔꯥ
ꯉꯜꯂꯦ ꯀꯩꯅꯣꯗꯨꯗꯤ ꯑꯥꯗ ꯀꯩꯅꯣ ꯂꯩꯕ ꯃꯇꯝꯗꯗꯤ ꯄꯨꯡ ꯑꯅꯤꯗ
ꯑꯥ ꯃꯤꯗꯤꯀꯣ ꯃꯤ ꯑꯌꯥꯝ ꯑꯌꯥꯝꯕꯗꯤ ꯄꯨꯡ ꯑꯃ ꯑꯅꯤꯗ ꯇꯨꯝꯃꯛꯑꯥꯕꯅꯦꯕ
ꯎꯝ ꯑꯩꯁꯨ ꯑꯥꯗ ꯏꯇꯣꯝꯇ ꯂꯩꯕ ꯃꯇꯝꯗ ꯊꯦꯡꯅ ꯊꯦꯡꯅ ꯇꯨꯝꯃꯦꯕ ꯁꯤꯗꯗꯤ
ꯑꯥ
ꯄꯨꯡ ꯃꯥꯄꯜ ꯇꯔꯥ ꯑꯗꯨꯗ ꯇꯨꯝꯃꯦ ꯑꯗꯨꯒ ꯍꯧꯒꯠꯄꯅ ꯄꯨꯡ ꯇꯔꯦꯠ ꯃꯈꯥꯏꯒ ꯅꯤꯄꯥꯟꯗ ꯍꯧꯒꯠꯂꯦ
ꯑꯣ ꯑꯩꯁꯨ ꯇꯔꯥ ꯇꯔꯥꯃꯥꯊꯣꯏ ꯑꯗꯨꯋꯥꯏꯗ ꯇꯨꯝꯒꯅꯤ ꯑꯗꯨꯒ ꯍꯧꯒꯠꯄꯅꯥ ꯃꯉꯥ ꯐꯥꯏꯚ ꯊꯥꯔꯇꯤ ꯁꯤꯛꯁ ꯑꯗꯨꯋꯥꯏꯗ ꯑꯗꯨꯝ ꯍꯧꯒꯠꯂꯦ ꯑꯩꯁꯨ
ꯌꯥꯝ ꯉꯜꯂꯤ ꯑꯗꯨꯗꯤ
ꯉꯥꯟꯕꯒꯤꯀꯣ ꯇꯨꯝꯅꯤꯡꯉꯗ ꯃꯤꯠ ꯃꯤꯠꯐꯥꯎ ꯄꯥꯡꯊꯣꯛꯄ ꯉꯝꯗꯕꯅꯦ ꯑꯦꯂꯥꯝ ꯍꯥꯞꯄꯦꯕ ꯉꯥꯟꯅꯍꯧꯒꯠ ꯅꯤ ꯍꯥꯏꯅ ꯑꯗꯨꯐꯥꯎ ꯍꯧꯒꯠꯄ ꯉꯝꯗꯅ
ꯅꯣꯏ ꯅꯆꯤꯟꯅꯅꯥꯎꯗꯤ ꯀꯌꯥꯁꯨꯒꯦ
ꯑꯩꯈꯣꯏ ꯃꯤ ꯌꯥꯝꯃꯦ ꯑꯩꯈꯣꯏꯗꯤ ꯁꯚꯦꯟ
ꯑꯣ ꯃꯤ ꯌꯥꯝꯕꯅ ꯐꯩꯗ ꯑꯩꯈꯣꯏꯗꯤ ꯃꯤ ꯑꯍꯨꯝꯇꯪꯅꯤ
ꯑꯣ ꯑꯃꯔꯛꯗꯤ ꯐꯩꯌꯦ ꯑꯗꯣ ꯑꯃꯥ ꯂꯥꯛꯗꯤ ꯐꯠꯇꯦꯗ
ꯐꯥꯕꯅꯦꯗ ꯃꯤ ꯌꯥꯝꯕꯅ
ꯊꯕꯛ ꯊꯕꯛ ꯇꯟꯕ ꯀꯥꯟꯗꯗꯤꯀꯣ ꯑꯩꯈꯣꯏꯅ ꯇꯧ ꯑꯗꯨꯁꯨ ꯃꯣꯏ ꯂꯩꯌꯦꯅ ꯑꯗꯨꯝ ꯀꯩꯅꯣ ꯑꯃ ꯑꯐꯕ ꯑꯐꯕ ꯔꯣꯝꯗ ꯍꯥꯏꯗꯤ ꯑꯗꯨꯅ ꯐꯩ ꯐꯣꯏ ꯑꯗꯨ ꯑꯩꯈꯣꯏꯗꯤ ꯄꯨꯟꯅ ꯂꯩꯇꯦꯕꯀꯣ ꯇꯉꯥꯟ ꯇꯉꯥꯟꯅ ꯂꯩꯕꯒꯤ ꯄꯥꯛ ꯊꯦꯡꯅꯗꯦꯕ ꯑꯗꯨꯝ ꯈ꯭ꯔꯤꯁꯃꯥꯁ ꯑꯗꯨꯝ ꯚꯦꯀꯦꯁꯟ ꯂꯥꯛꯄꯗ ꯄꯨꯟꯒꯅꯤ
ꯌꯨꯝꯗ ꯄꯨꯟꯅ ꯂꯩꯇꯕ ꯑꯗꯨꯗꯤ
ꯍꯥꯏꯗꯤ ꯌꯨꯝ ꯌꯨꯝ ꯏꯃꯥ ꯏꯄꯥ ꯏꯃꯥ ꯏꯄꯥꯗ ꯆꯠꯄꯗ ꯑꯗꯨꯝ ꯄꯨꯅꯩ ꯅꯠꯇ꯭ꯔꯗꯤ ꯑꯩꯈꯣꯏꯗꯤ ꯑꯗꯨꯝ ꯇꯣꯉꯥꯟ ꯇꯣꯉꯥꯟꯅ ꯂꯩꯌꯦꯕꯀꯣ ꯍꯧꯖꯤꯛꯇꯤ
ꯎꯝ ꯎꯝ
ꯑꯩꯈꯣꯏ ꯏꯁꯇꯗꯤꯁꯀꯤ ꯀꯩꯅꯣ ꯀꯩꯅꯣꯒꯤ ꯑꯗꯨꯝ ꯇꯣꯉꯥꯟ ꯇꯣꯉꯥꯟ ꯂꯩꯈ꯭ꯔꯦꯕ
ꯎꯝ ꯌꯥꯝ ꯍꯣꯠꯅꯔꯤꯕ ꯃꯥꯜꯂꯦꯀꯣ
ꯑꯁ ꯀꯗꯥꯏꯗꯒꯤ ꯅꯣꯗ
ꯐꯅꯥꯕꯕꯨꯗꯤ ꯁꯨ ꯀꯗꯥꯏꯗꯒꯤ
ꯍꯣꯠꯅꯗ꯭ꯔꯦ ꯑꯩꯁꯨ ꯀꯩꯝ ꯀꯩꯝ ꯗꯔꯀꯥꯔ ꯂꯩꯇ꯭ꯔꯦ ꯑꯩꯁꯦ
ꯃꯇꯝ ꯃꯥꯡꯍꯟꯕ ꯍꯥꯏꯗꯨꯅꯦ ꯑꯩꯈꯣꯏꯗꯤ
ꯑꯗꯨꯅꯦ ꯑꯩꯁꯨ ꯃꯇꯝ ꯃꯥꯡꯍꯜꯂꯤꯅꯦ ꯑ
ꯑꯥ ꯑꯥ ꯀꯩ ꯇꯧꯔꯤꯅꯣ ꯑꯗꯨꯗ
ꯐ꯭ꯔꯤꯗ ꯂꯩꯌꯦꯅꯤꯅ ꯊꯕꯛ ꯇꯧꯕ ꯇꯟꯗꯅ
ꯌꯥꯗ ꯆꯥꯅꯤꯡꯉꯥꯏ ꯊꯥꯛꯅꯤꯡꯉꯥꯏ ꯂꯩꯔꯗꯤ ꯌꯥꯔꯦ ꯅꯠꯇ꯭ꯔ
ꯂꯩꯇꯕ ꯅꯨꯃꯤꯠꯁꯨ ꯌꯥꯎꯋꯦ
ꯑꯁꯦꯡꯒꯤꯅꯦ ꯄꯦꯔꯦꯟꯁꯀ ꯂꯩꯗꯕꯅꯤꯅꯀꯣ ꯏꯃꯥ ꯏꯄꯥꯒ ꯄꯨꯟꯅ
ꯂꯩ ꯎꯄꯥꯏ ꯂꯩ ꯇꯨꯃꯤꯟꯅ ꯂꯩꯅꯤ
ꯎꯝ ꯏꯃꯥ ꯏꯄꯥꯒ ꯄꯨꯟꯅ ꯂꯩꯗꯕꯅꯤꯅ ꯂꯩꯗꯕ ꯅꯨꯃꯤꯠꯁꯨ ꯂꯩꯅꯤ ꯆꯥꯅꯤꯡꯉ ꯂꯩꯗꯕ ꯅꯨꯃꯤꯠꯁꯨ ꯂꯩꯒꯅꯤ
ꯑꯥꯗ ꯂꯩꯗꯤ ꯏꯇꯣꯝꯗ ꯂꯩꯕꯅ ꯆꯥꯛꯁꯨ ꯃꯇꯝ ꯆꯥꯅ ꯆꯥꯔꯔꯣꯏ ꯆꯥꯅꯤꯡꯉꯒ ꯇꯣꯛꯀꯅꯤ ꯆꯥꯅꯤꯡ ꯑꯗꯨ ꯇꯧꯕꯅꯤꯅ
ꯎꯝ ꯃꯤ ꯑꯅꯤ ꯑꯍꯨꯝ ꯂꯩꯔꯗꯤ ꯑꯩꯈꯣꯏ ꯆꯥꯅꯤꯡꯗꯁꯨ ꯃꯨꯒꯤꯗꯃꯛ ꯈꯜꯂꯒ ꯑꯗꯨꯝ ꯊꯣꯡꯉꯦꯕꯀꯣ ꯑꯩꯈꯣꯏ ꯏꯇꯣꯝꯗ ꯑꯣꯏꯔꯗꯤ ꯍꯣꯏ ꯆꯥꯅꯤꯡꯗꯕ ꯅꯨꯃꯤꯠ ꯑꯆꯥꯄꯣꯠ ꯂꯨꯄꯥ ꯇꯔꯥ ꯀꯨꯟꯒꯤ ꯆꯥꯔꯗꯤ ꯌꯥꯔꯦ ꯍꯥꯏꯅ ꯑꯗꯨꯝ ꯈꯜꯂꯦꯕ ꯄꯩꯁꯣ ꯑꯗꯨꯝ ꯇꯧꯒꯑꯕꯅꯤ ꯄꯩꯁꯟꯗ ꯂꯩꯕ ꯀꯥꯟꯗ
ꯎꯝ꯫
ꯅꯣꯡ ꯇꯥꯔꯤꯔꯣ ꯍꯧꯖꯤꯛꯁꯨ꯫
ꯎꯝ ꯅꯣꯡ ꯈꯔ ꯈꯔ ꯆꯨꯔꯛꯑꯦ ꯍꯧꯖꯤꯛ꯫
ꯑꯣ ꯅꯣꯏ ꯅꯣꯏꯔꯣꯝꯗꯤ ꯅꯨꯡꯉꯥꯏꯔꯝꯅꯤ ꯑꯗꯨꯗꯤ꯫
ꯏꯁ ꯅꯨꯡꯉꯥꯏꯇꯦꯗ ꯅꯣꯡ ꯆꯨꯃꯟꯗꯅ꯫
ꯇꯨꯝꯕ ꯅꯨꯡꯉꯥꯏꯌꯦꯕ꯫ ꯁꯩꯅ ꯏ-ꯏꯔꯨꯊꯣꯛꯑꯒꯅꯦ ꯇꯨꯝꯐꯝꯗ ꯐꯣꯟ ꯗ꯭ꯔꯃꯥ ꯐꯖꯕ ꯑꯃ ꯍꯥꯞꯄꯒ꯫
ꯎꯝ꯫
ꯅꯣꯡ ꯆꯨꯔꯗꯤ ꯃꯄꯥꯟꯒꯤ ꯊꯕꯥꯛꯁꯨ ꯇꯧꯔꯔꯣꯏ꯫
ꯑꯁ ꯅꯣꯡ ꯆꯨꯕꯁꯦ ꯌꯥꯝ ꯍꯩꯅꯗꯦꯗ ꯑꯩꯗꯤ꯫
ꯍꯣꯏ ꯑꯗꯨ ꯀꯨꯏꯅ ꯆꯨꯔꯗꯤꯀꯣ
ꯎꯝ꯫
ꯑꯗꯨꯁꯨ ꯍꯣꯏ ꯅꯨꯡꯉꯥꯏꯗꯤ ꯅꯨꯡꯉꯥꯏꯗꯕꯅꯦ꯫
ꯂꯧ ꯃꯇꯝꯅꯦꯅ ꯅꯣꯡꯁꯨ ꯆꯨꯔꯛꯑꯦ꯫
ꯎꯝ ꯑꯗꯨ ꯂꯧ ꯃꯇꯝ ꯑꯣꯏꯕꯒꯤ ꯅꯣꯡ ꯆꯨꯗ꯭ꯔꯗꯤ ꯆꯔꯥ ꯑꯃꯨꯛ ꯍꯦꯟ
ꯑꯩꯈꯣꯏꯁꯨ ꯂꯧ ꯃꯆꯥ ꯇꯪꯅꯦ ꯃꯤ ꯑꯍꯨꯝ ꯈꯛꯇ ꯑꯣꯏꯕꯒꯤ꯫ ꯑꯩꯁꯨ ꯌꯨꯝꯗ ꯂꯩꯇꯕꯅꯦꯅ꯫
ꯂꯧ ꯂꯧ ꯁꯨꯕꯗꯤ ꯍꯩꯕ꯭ꯔ ꯑꯗꯣ꯫
ꯍꯥꯥ꯫
ꯂꯧ ꯁꯨꯕ ꯍꯥꯏꯕ꯭ꯔꯕ꯫
ꯈꯪꯗꯦꯗ ꯍꯩꯕ ꯍꯩꯇꯕ꯫ ꯄꯪ ꯄꯪꯆꯠꯇ ꯆꯠꯂꯒ ꯄꯪ ꯌꯥꯎꯗ ꯌꯥꯎꯔꯤꯅꯤ꯫
ꯑꯩ ꯐ꯭ꯌꯨꯆꯔ ꯅꯠꯇꯦ ꯍꯥꯏꯌꯣ꯫
ꯇꯟꯕꯒꯤ ꯑꯃ ꯍꯩꯇꯕꯒꯤ ꯑꯃ꯫
ꯎꯝ ꯍꯣꯏꯗ ꯂꯧ ꯋ-ꯋꯥꯏꯌꯦꯕꯀꯣ꯫
ꯑꯧ ꯋꯥꯏꯌꯦ꯫
ꯥꯂꯧꯁꯨ ꯎꯝ ꯑꯗꯒꯤ ꯇꯧꯕꯁꯨ ꯍꯥꯏꯅꯤꯡꯗꯦ ꯇꯝꯁꯨ ꯇꯝꯅꯤꯡꯗꯦ꯫
ꯎꯝ꯫
ꯑꯗꯨꯝ ꯂꯩꯗꯣꯏꯔꯣ ꯌꯨꯝꯗ꯫ ꯍꯧꯖꯤꯛꯀꯥꯟꯗꯤ꯫
ꯅꯣꯡ ꯀꯜꯂꯦ ꯍꯧꯖꯤꯛꯇꯤ꯫
ꯎꯝ꯫
ꯇꯥꯗ꯭ꯔꯣ ꯇꯥꯗ꯭ꯔꯣ꯫
ꯑꯣ ꯇꯥꯏꯌꯦ ꯇꯥꯏꯌꯦ꯫ ꯅꯣꯡ ꯆꯨꯔ ꯀꯥꯟꯁꯤꯗ ꯑꯉꯥꯡ ꯃꯌꯥꯝꯁꯤꯅ ꯅꯣꯡ ꯃꯔꯛꯇ
ꯃꯣꯏꯒ ꯁꯅꯥꯟ ꯏꯁꯤꯡ ꯁꯅꯥꯕ ꯆꯠꯂꯣ ꯃꯣꯏꯒ꯫
ꯉꯝꯃꯔꯣꯏ꯫
ꯔꯤꯜꯁ ꯔꯤꯜꯁ ꯅꯝꯃꯣ꯫
ꯃꯄꯥꯟ ꯊꯣꯛꯄ ꯇꯜꯂꯦ ꯃꯄꯥꯟ ꯊꯣꯛꯄ ꯇꯟꯕ ꯃꯤꯅꯦ ꯑꯩ꯫ ꯍꯥꯏꯗꯤ ꯅꯣꯡ ꯐꯥꯗꯣꯛꯗꯤ ꯊꯣꯛꯑꯦ ꯑꯗꯨ ꯑꯣꯏꯔꯁꯨ ꯌꯥꯝ ꯊꯣꯛꯍꯟꯗꯦꯕ ꯍꯩꯅꯗꯦꯕ
ꯑꯩꯁꯨ ꯃꯄꯥꯟ ꯊꯕꯛ ꯂꯩꯗꯕꯤꯒꯤꯔ ꯈꯪꯗꯦ ꯑꯗꯨ ꯃꯄꯥꯟ ꯁꯨꯡꯊꯣꯛ ꯊꯣꯛꯇꯦ
ꯎꯝ ꯎꯝ ꯎꯝ